ꯍꯜꯂꯣ ꯀꯩꯗꯧꯔꯤꯅꯣ
ꯑꯩ ꯏꯔꯣꯟꯕ ꯐꯨꯠꯂꯤ
ꯆꯥꯛ ꯊꯣꯡꯗ꯭ꯔꯕꯣ
ꯥꯆꯥꯛ ꯀꯅꯥꯅ ꯑꯈꯣꯏ ꯊꯣꯡꯁꯨ ꯊꯣꯡꯗꯅ ꯂꯧꯔꯨꯔꯦ
ꯀꯨꯏꯗ꯭ꯔꯣ
ꯑꯩ ꯉꯁꯤ ꯌꯥꯝ ꯊꯦꯡꯉꯦ
ꯀꯩꯀꯩ ꯏꯟꯁꯥꯡ ꯇꯧꯔꯤꯅꯣ
ꯌꯣꯟꯕ ꯈꯛꯇꯅꯤꯗ ꯒ꯭ꯌꯥꯟ ꯃꯦꯟ ꯇꯥꯗꯦ ꯍꯥꯎ ꯅꯪꯗꯤ ꯀꯔꯤ ꯏꯟꯖꯥꯡ ꯆꯥꯔꯒꯦ
ꯑꯩꯈꯣꯏꯒꯤ ꯎꯝ ꯌꯦꯟ ꯊꯣꯡꯉꯦ
ꯎꯝ
ꯅꯣꯏ ꯀ꯭ꯂꯥꯁ ꯄꯨꯡ ꯀꯌꯥꯐꯧ ꯇꯧꯒꯦ ꯉꯁꯤ
ꯑꯈꯣꯏ ꯀ꯭ꯂꯥꯁ ꯄꯨꯡ ꯀꯩꯅꯣ ꯐꯥꯎ ꯃꯔꯤ ꯐꯥꯎ
ꯀꯥꯌꯗꯒꯤ ꯍꯧꯕ
ꯅꯤꯄꯥꯟ ꯃꯤꯅꯠ ꯅꯤꯐꯨꯗꯒꯤ
ꯃꯥ ꯑꯗꯨꯗꯤ ꯀꯨꯏꯅꯦ
ꯑꯧ ꯀꯨꯏꯕꯅꯤ ꯌꯥꯝ
ꯉꯁꯥꯏ ꯑꯌꯨꯛꯇꯤ ꯀꯩꯏꯟꯁꯥꯡ ꯆꯥꯒꯦ
ꯍꯋꯥꯏ ꯊꯣꯡꯉꯦꯗ ꯌꯥꯝ ꯍꯥꯎꯇꯦꯗ
ꯀꯩꯒꯤ
ꯀꯥꯏꯗꯩ ꯍꯣꯏ ꯀꯃꯥꯏ ꯍꯥꯎꯗꯣꯏꯅꯣ
ꯎꯝ ꯑꯩꯁꯨ ꯁꯥꯔꯤ ꯑꯃ ꯂꯩꯔꯗꯣꯏꯅꯤ
ꯀꯥꯌꯗ
ꯆꯥꯍꯨꯝ ꯌꯥꯡꯈꯩ
ꯀꯩ ꯃꯆꯨꯗ
ꯏꯁ꯭ꯀꯥꯏ ꯕ꯭ꯂꯨ
ꯎꯝ ꯐꯤꯔꯌꯦꯜꯒꯤꯔꯣ
ꯎꯝ
ꯎꯝ ꯗꯦꯠ ꯀꯌꯥꯗꯅꯣ
ꯍꯥꯥ
ꯗꯦꯠ ꯀꯌꯥꯗꯅꯣ
ꯎꯝ
ꯗꯦꯠ ꯐꯤꯞꯇꯤꯟꯗ
ꯑꯥ
ꯏꯁꯀꯥꯏ ꯕ꯭ꯂꯨꯒ ꯄꯤꯡꯀ ꯑꯩ ꯃꯨꯟꯅ ꯈꯜꯂꯝꯕꯅꯦ ꯑꯗꯣ ꯏꯁꯀꯥꯏ ꯕ꯭ꯂꯨꯅ ꯐꯗꯧ ꯅ ꯃꯥꯜꯂꯦ ꯅ ꯈꯜꯂꯛꯑꯕ ꯐꯔꯣꯏꯗ꯭ꯔꯥ
ꯈꯪꯗꯤꯌꯦ ꯍꯥꯏꯐꯝ ꯈꯪꯗꯦ
ꯏ꯭ꯁꯀꯥꯕꯂꯨ ꯑꯣꯏꯅ ꯇꯧꯔꯒꯦ
ꯑꯣ ꯑꯣ ꯑꯣ ꯐꯖꯅ ꯁꯦꯠꯂꯣ ꯑꯗꯨꯒ ꯊꯥꯔꯛ ꯑꯣ ꯐꯣꯇꯣ
ꯎꯝ ꯊꯥꯔꯛꯀꯦ ꯊꯥꯔꯛꯀꯦ
ꯑꯧ ꯀꯩꯗꯧꯗꯣꯏꯅꯣ ꯍꯧꯖꯤꯛꯇꯤ
ꯀꯩꯝ ꯇꯧꯅꯤꯡꯉꯥꯏ ꯂꯩꯇꯦꯗ ꯈꯪꯗꯦ ꯑꯩ
ꯄꯨꯡ ꯃꯥꯄꯟꯗ
ꯐꯤ ꯁꯥꯔꯔꯣꯏ ꯉꯥꯁꯤꯗꯤ
ꯍꯧꯖꯤꯛꯇꯤ ꯁꯥꯔꯔꯣꯏꯗ
ꯎꯝ ꯅꯣꯏ ꯃꯥ ꯍꯣꯏ ꯇꯨꯝꯈ꯭ꯔꯕꯣ
ꯎꯝ ꯇꯨꯝꯕ ꯆꯪꯅꯈ꯭ꯔꯦ
ꯎꯝ
ꯍꯝ ꯂꯥꯏꯔꯤꯛ ꯄꯥꯔꯣꯏꯗ꯭ꯔꯣ
ꯍꯥ
ꯂꯥꯏꯔꯤꯛ ꯄꯥꯔꯣꯏꯗ꯭ꯔꯣ
ꯄꯔꯣꯏꯗ ꯂꯥꯍꯔꯤꯛꯄꯨ ꯀꯥꯅ ꯄꯥꯅꯒꯦ
ꯂꯥꯏꯔꯤꯛꯇꯤ ꯅꯪꯅ ꯄꯥꯏ ꯕꯦꯝꯃ
ꯄꯥꯗꯦ ꯄꯥꯗꯦ ꯏꯕꯦꯝꯃ
ꯑꯩ ꯍꯧꯖꯤꯛꯀꯥꯟ ꯈꯣꯡꯗ꯭ꯔꯨꯝ ꯃꯀꯨ ꯃꯆꯨꯗꯣ ꯌꯥꯝ ꯁꯦꯠꯅꯤꯡꯉꯦ ꯍꯥꯏꯕ
ꯑꯣ ꯁꯦꯠꯂꯣ ꯀꯩꯅꯣ ꯂꯩꯔꯣ
ꯂꯩꯔꯣꯏ ꯁꯪꯒꯗꯕꯅꯤ
ꯑꯣ ꯃꯁꯥꯅ ꯁꯥꯖꯗꯣꯏꯔꯣ
ꯑꯥ
ꯅꯁꯥꯥꯅ ꯁꯥꯅꯤꯡꯉꯥꯏꯔꯣ ꯅꯁꯥꯅ
ꯁꯥ ꯈꯪꯗꯦ ꯐꯅꯦꯛꯇꯤ ꯎꯝ ꯃꯤꯒ ꯑꯣꯟꯅꯗꯣꯏꯅꯦ ꯀꯩꯅꯣꯗ ꯑꯩꯈꯣꯏꯒꯤ ꯔꯥꯅꯤꯒꯤ ꯔꯥꯅꯤ ꯐꯤꯗꯨꯗꯤ ꯂꯧꯈ꯭ꯔꯦ ꯑꯗꯣ ꯐꯅꯦꯛꯇꯣ ꯂꯧꯗ꯭ꯔꯤꯑꯕ ꯀꯩꯅꯣꯅ ꯒ꯭ꯔꯦ ꯒ꯭ꯔꯦ ꯍꯥꯏꯒꯗ꯭ꯔꯥ ꯒ꯭ꯔꯦ ꯑꯗꯨꯃꯥꯏꯅ ꯇꯧꯔꯒ ꯄꯛꯑꯦ ꯍꯥꯏꯌꯦꯕ
ꯎꯝ
ꯑꯗꯨ ꯒ꯭ꯔꯦꯗꯨꯗ ꯑꯩꯅ ꯈꯜꯂꯤꯁꯦ ꯈꯣꯡꯗ꯭ꯔꯨꯝ ꯃꯀꯨꯗꯣ
ꯎꯝ ꯑꯣ ꯑꯣ ꯑꯣ ꯈꯣꯡꯗ꯭ꯔꯨꯨꯨꯝ ꯃꯀꯨ ꯑꯁ
ꯑꯥ
ꯁꯟꯇꯦꯗ ꯁꯨꯝ ꯍꯪꯕꯅꯤ
ꯅꯣꯏ ꯁꯥꯏ ꯋꯥꯔꯤ ꯁꯥꯟꯅꯗ꯭ꯔꯣ
ꯁꯥꯏ ꯉꯁꯥꯏ ꯉꯥꯛꯇꯪ ꯁꯥꯔꯝꯅꯤ
ꯃꯥꯗꯤ ꯑꯃ ꯑꯈꯣꯏ ꯏꯅꯥꯎꯄꯗꯣ ꯑꯗꯨꯒ ꯎꯅꯕ ꯂꯥꯛꯇꯕ꯭ꯔꯥꯕ
ꯈꯪꯗꯤꯌꯦ ꯃꯥ ꯍꯧꯖꯤꯛꯀꯥꯟ ꯑꯃ ꯃꯥ ꯑꯃꯨꯛꯀ ꯍꯥꯏꯒꯠꯂꯦ ꯇꯧꯕꯅꯦ
ꯀꯥꯏꯗ
ꯑꯃꯥ ꯀꯣꯜꯂꯦꯖꯇ
ꯑꯗꯨꯗꯤ ꯎꯔꯝ ꯎꯅꯔꯝꯃꯔꯣꯏ ꯆꯪꯉꯅꯤ ꯍꯥꯏꯕꯅꯦ ꯗꯦꯠ ꯊ꯭ꯔꯤꯗ
ꯑꯦ ꯀꯨꯏꯗ꯭ꯔꯦꯅ ꯑꯗꯨ ꯁꯨꯡꯎ ꯎꯅꯗꯕ
ꯈꯪꯗꯦ ꯎꯅꯗꯕ ꯃꯥꯜꯂꯦ
ꯍꯣꯔꯦꯟ ꯑꯩ ꯑꯝꯇ ꯍꯪꯒꯦꯅꯦ ꯀꯩꯗꯧꯗꯣꯏꯅꯣ ꯍꯧꯖꯤꯛꯇꯤ ꯇꯨꯝꯃꯅꯤ
ꯀꯩꯗꯧꯅꯤꯒꯦ ꯇꯨꯝꯊꯣꯛꯑꯗꯕꯅꯤ ꯏꯕꯦꯝꯃ ꯍꯧꯖꯤꯛꯀꯥꯟ ꯑꯩꯗꯤ ꯇꯨꯝ ꯇꯨꯝꯕꯗ ꯇꯨꯝꯕꯗ ꯋꯥꯁꯜꯂꯛꯑꯕꯅꯤ ꯇꯨꯝꯃꯟꯗꯅ
ꯑꯥ ꯅꯣꯏ ꯀꯣꯜꯂꯦꯖꯇꯣ ꯅꯨꯡꯉꯥꯏꯕ꯭ꯔꯥ
ꯅꯨꯡꯉꯥꯏ ꯀꯩꯅꯣ ꯅꯨꯡꯉꯥꯏ
ꯑꯩꯁꯨ ꯌꯥꯝ ꯇꯝꯅꯤꯡꯉꯦꯕ ꯍꯥꯏꯗꯤ ꯑꯗꯨꯃꯥꯏꯅ ꯑꯥꯗ ꯀꯥ ꯐꯪꯉꯛꯇꯕꯒꯤꯀꯣ ꯌꯥꯝ ꯊꯝꯅꯤꯡꯉꯦ
ꯅꯪ ꯐꯪꯉꯤꯗꯨꯗꯤ
ꯍꯥꯏꯗꯤ ꯑꯩꯈꯣꯏꯒꯤꯁꯤꯗꯤ ꯄꯨꯔꯥ ꯀꯩꯅꯣꯅꯤꯗꯅ ꯍꯥꯏ ꯁ꯭ꯀꯨꯜꯒꯤ ꯃꯑꯣꯡꯗ ꯇꯧꯋꯦ ꯍꯥꯏꯕꯗꯨ ꯑꯩꯅ ꯅꯉꯣꯟꯗꯣ
ꯑꯩꯈꯣꯏꯁꯨ ꯍꯥꯏ ꯁ꯭ꯀꯨꯜꯒꯤ ꯃꯑꯣꯡꯗ ꯇꯧꯏ
ꯆꯠꯂꯍꯦ ꯇꯧꯗꯦ ꯁꯨꯡꯇꯧ ꯄꯨꯔꯥ ꯈꯦꯠꯅꯩ ꯄꯨꯔꯥ ꯈꯦꯠꯅꯩ ꯑꯩ ꯅꯣꯏꯗ ꯌꯥꯝ ꯇꯝꯅꯤꯡꯉꯤ ꯑꯃꯨꯔꯛꯇꯤ ꯑꯩꯁꯨ ꯏꯃꯥꯟꯅꯕꯤ ꯄꯨꯜꯂ ꯀꯩ ꯍꯥꯏꯅꯤ ꯐꯅꯦꯛ ꯁꯦꯠꯂꯒ ꯆꯠꯄꯗꯣ ꯗꯨꯝ ꯄꯥꯝꯃꯦ ꯍꯥꯏꯇꯥꯔꯦ
ꯐꯅꯦꯛ ꯁꯦꯠꯅꯗꯕꯅꯤ ꯏꯕꯦꯝꯃ
ꯍꯥꯏꯗꯤ ꯁꯦꯠꯂꯛꯇꯦꯅꯗꯣ ꯁꯦꯠꯂꯛꯇꯦ ꯍꯧꯖꯤꯛꯇꯤ ꯐꯪꯗ꯭ꯔꯦꯅ ꯑꯗꯨꯒꯤ ꯔꯤꯒ꯭ꯔꯦꯠ ꯌꯥꯝ ꯆꯥꯏꯌꯦ
ꯅꯪꯅ ꯅꯔꯁ ꯑꯣꯏꯅꯤꯡꯉꯨꯕꯩ ꯅꯠꯇ꯭ꯔꯥ
ꯃꯥꯟꯅꯦ ꯃꯥꯟꯅꯦ ꯑꯩ ꯏꯔꯥꯟꯅꯤꯅꯦ ꯅꯠꯇ꯭ꯔꯥ
ꯃꯥꯟꯅꯤ ꯅꯪꯒꯤ ꯅꯔꯥꯜ ꯑꯣꯏꯗ꯭ꯔꯗꯤ ꯀꯅꯥꯏ ꯃꯔꯥꯜ ꯑꯣꯏꯗꯣꯏꯅꯣ
ꯍꯣꯏ ꯍꯣꯏ ꯑꯗꯨꯗꯤ
ꯆꯥꯛ ꯀꯅꯥꯅ ꯊꯣꯡꯉꯤꯅꯣ
ꯆꯥꯛ ꯑꯈꯣꯏꯅ ꯊꯣꯡꯁꯨ ꯊꯣꯡꯗꯅ ꯀꯩꯅꯣ ꯅꯪ ꯉꯁꯤ ꯆꯥꯛꯇ ꯍꯥꯏ ꯂꯩꯁꯤꯕꯣ
ꯆꯥꯛ ꯆꯥꯔꯕ꯭ꯔꯥ ꯀꯅꯥꯅ ꯊꯣꯡꯉꯤꯅꯣ ꯍꯥꯏꯔꯒ
ꯏꯔꯣꯟꯕ ꯐꯨꯠꯂꯤꯌꯦ ꯂꯣꯏꯔꯦ ꯃꯦꯠꯂꯤ
ꯅꯪꯅ ꯐꯨꯠꯂꯤꯔꯥ
ꯍꯣꯏ
ꯌꯣꯟꯗ ꯗꯗꯥ
ꯇꯣꯠꯂꯤ ꯀꯟꯅ
ꯉꯁꯤꯗꯤ ꯅꯪꯒꯤ ꯄꯥꯂꯤ ꯇꯥꯕ꯭ꯔꯣ
ꯌꯦꯁ
ꯏꯔꯣꯟ ꯀꯩꯒ
ꯍꯥꯥ
ꯏꯔꯣꯟꯕꯒ ꯀꯩꯒꯅꯣ
ꯌꯦꯔꯨꯝꯒ ꯉꯧꯕꯒ
ꯀꯥꯡꯒꯧꯒ
ꯌꯦꯔꯨꯝ ꯌꯦꯔꯨꯝ
ꯉꯧꯔꯤꯔꯣ ꯐꯨꯠꯂꯤꯔꯣ
ꯉꯧꯕ ꯉꯧꯕ
ꯌꯥꯝ ꯍꯥꯎꯅ ꯆꯥꯔꯅꯤꯅꯦ ꯍꯥ ꯅꯣꯏ
ꯎꯝ ꯁꯤꯗꯤ ꯈꯔ ꯇꯧꯔꯅꯤ ꯍꯥꯏꯇꯥꯔꯦ
ꯀꯅꯥ ꯀꯅꯥ ꯂꯩꯃꯤꯟꯅꯩꯅꯣ ꯍꯧꯖꯤꯛ
ꯏꯃꯥꯟꯅꯕꯤ ꯑꯃꯒ ꯂꯩꯃꯤꯟꯅꯩꯌꯦ
ꯃꯥꯗꯤ ꯀꯩꯗꯧꯔꯤꯒꯦ
ꯂꯩ ꯗꯨꯝ
ꯎꯝ ꯃꯌꯥꯝꯗꯨꯗꯤ ꯂꯥꯛꯅꯔꯕꯣ ꯅꯣꯏꯒꯤ ꯁꯨꯇꯤ ꯊꯥꯔꯨꯏ ꯍꯥꯏꯕꯗꯣ
ꯑꯇꯣꯞꯄ ꯀꯣꯔꯁꯀꯤ ꯂꯥꯛꯇ꯭ꯔꯤꯌꯦ ꯀꯩꯅꯣ ꯈꯔꯒꯤ ꯑ ꯈꯔ ꯕꯤꯕꯤꯗꯤ ꯈꯔꯒꯤ ꯂꯥꯛꯄ ꯍꯧꯔꯦ ꯑꯇꯣꯞ ꯄꯥꯛ ꯂꯥꯛꯅꯗ꯭ꯔꯤ ꯍꯥꯏꯇꯥꯔꯦ ꯑꯗꯨꯏꯁꯨ ꯈꯔꯗꯤ ꯂꯥꯛꯑꯦꯗꯥ
ꯑꯣ
ꯊꯦꯡꯅꯕꯗ ꯈꯔ ꯂꯥꯛꯈ꯭ꯔꯦ ꯍꯥꯟꯅꯒ ꯌꯦꯡꯅꯔꯗꯤ ꯂꯥꯛꯈ꯭ꯔꯦ ꯈꯔ
ꯑꯣ ꯃꯤ ꯆꯤꯛ ꯆꯤꯛꯄꯗꯨꯕꯨ ꯅꯨꯡꯉꯥꯏꯕ꯭ꯔꯣ ꯂꯩꯕ
ꯌꯥꯝ ꯅꯨꯡꯉꯥꯏꯗ ꯂꯣꯏ ꯅꯨꯡꯉꯥꯏ
ꯅꯨꯡꯉꯥꯏꯌꯦ
ꯎꯝ
ꯑꯁ ꯑꯍꯣꯏ ꯃꯤꯗꯤ ꯇꯔꯦꯠ ꯂꯩꯕ ꯅꯨꯡꯉꯥꯏꯇꯦ
ꯎꯝ ꯈꯣꯏꯗꯤ ꯌꯥꯝ ꯅꯨꯡꯉꯥꯏ
ꯐꯔꯦꯅꯦꯗꯨ
ꯎꯝ
ꯇꯨꯝꯅꯤꯡꯉꯛꯄ ꯍꯧꯔꯦꯗ ꯈ꯭ꯔ ꯈ꯭ꯔ
ꯍꯥꯥ
ꯇꯨꯝꯅꯤꯡꯉꯛꯄ ꯍꯧꯔꯦꯕ ꯈꯔ ꯈꯔ
ꯑꯣ ꯅꯪꯒꯤ ꯀꯩꯗꯧꯔ ꯅꯪꯒꯤ ꯍꯥꯏ ꯅꯣꯏ ꯋꯥꯔꯤ ꯁꯥꯟꯅꯥꯔꯣꯏꯗ꯭ꯔꯣ
ꯅꯣꯏ ꯆꯥꯛ ꯆꯥꯕ ꯇꯧꯔꯤꯕꯅꯤ
ꯑꯣ ꯑꯣ ꯑꯣ ꯅꯪ ꯉꯁꯥꯏꯒꯩ ꯀꯩꯝ ꯍꯥꯏꯔꯛꯇ꯭ꯔꯗꯤ ꯀꯩꯗꯧꯔꯦ
ꯀꯥꯏꯗ
ꯀꯩꯝ ꯍꯥꯏꯔꯛꯇ꯭ꯔꯗꯤ ꯍꯥꯏꯗꯤ ꯉꯁꯥꯏꯗꯒꯤ ꯀꯩꯗꯔꯨꯕꯅꯣ ꯍꯥꯏꯗꯤ ꯊꯕꯛ ꯆꯨꯕ꯭ꯔꯣ ꯅꯠꯇ꯭ꯔꯒ ꯐꯤ ꯁꯥꯔꯨꯕ꯭ꯔꯣ ꯆꯥꯛ ꯊꯣꯡꯉꯨꯕ꯭ꯔꯣ ꯍꯣꯏ
ꯉꯁꯥꯏ ꯐꯤꯁꯥꯏꯌꯦ ꯑꯗꯨꯒ ꯆꯥꯛ ꯆꯥꯊꯣꯛꯑꯦ ꯑꯩ ꯊꯕꯛ ꯁꯜꯂꯒꯅꯦ ꯑꯩꯅ ꯍꯧꯖꯤꯛ ꯄꯥꯏꯔꯛꯏꯁꯦ
ꯎꯝ ꯗꯣ ꯀꯩꯅꯣꯝ ꯍꯥꯏꯕꯤꯒꯦ
ꯑꯥ
ꯁꯤ ꯊꯕꯛꯁꯦ ꯑꯈꯣꯏ ꯁꯥꯏꯗ ꯍꯥꯏꯔꯛꯀꯅꯣꯀꯣ
ꯨꯅꯪꯒꯤ ꯁꯥꯏꯒꯗꯣ ꯋꯥꯔꯤ ꯑꯝꯇ ꯁꯥꯟꯅꯗꯕ ꯀꯨꯏꯔꯦ ꯏꯕꯦꯝꯃ
ꯁꯤꯅꯕ ꯇꯥꯔꯦꯕ ꯑꯗꯨꯏꯅꯤꯗ
ꯍꯥ ꯆꯩꯕꯤꯒꯗ꯭ꯔꯥꯅ
ꯎꯝ ꯑꯃꯨꯛ ꯁꯤ ꯁꯤ ꯁꯤ ꯊꯕꯛꯁꯦ ꯌꯥꯔꯣꯏꯕ
ꯆꯩꯕꯤꯗꯨꯏꯔꯕ ꯑꯗꯣ
ꯎꯝ ꯆꯩꯅꯤꯌꯦ
ꯀꯩꯒꯤꯅꯣ ꯑꯗꯨꯛ ꯌꯥꯝ ꯀꯤꯔꯤꯗꯨ
ꯅꯍꯥꯟ ꯈꯥꯔ ꯊꯤꯅ ꯉꯥꯡꯉꯛꯑꯦ ꯍꯥꯏꯇꯔꯦ
ꯅꯪ ꯊꯤꯅ ꯉꯥꯡꯖꯜꯂꯨ ꯌꯥꯗ꯭ꯔꯣ
ꯀꯤꯖꯩꯌꯦ ꯌꯥꯝꯅ ꯀꯃꯥꯏ ꯇꯧꯗꯨꯏꯅꯣ
ꯌꯥꯔꯔꯣꯏ ꯑꯗꯨ ꯑꯣꯏꯔꯗꯤ ꯅꯪ ꯐꯦꯃꯤꯅꯤꯁꯀꯤ ꯄꯥꯎꯋꯔ ꯄꯥꯏꯗ꯭ꯔꯦ ꯅꯪ
ꯎꯝ ꯌꯥꯗ꯭ꯔꯦ ꯑꯩ ꯌꯥꯝ ꯀꯤꯔꯦ ꯌꯥꯝ ꯀꯤꯔꯦ ꯀꯃꯥꯏꯅ ꯇꯧꯗꯨꯏꯅꯣ ꯈꯪꯗꯦ
ꯅꯨꯄꯥꯅ ꯉꯝꯍꯟꯒꯅꯣ ꯑꯄꯪ ꯅꯪꯅ ꯉꯝꯅꯕ ꯍꯣꯠꯅꯧ
ꯎꯝ
ꯅꯨꯄꯥꯅ ꯉꯝꯕꯗꯤ ꯅꯪ ꯐꯦꯃꯤꯅꯤꯁꯀꯤ ꯄꯥꯎꯋꯔ ꯌꯥꯎꯗ꯭ꯔꯦ ꯅꯨꯄꯤ ꯑꯣꯏꯅ ꯄꯣꯛꯄꯩ ꯀꯥꯟꯅꯗ꯭ꯔꯦ
ꯍꯣꯏꯅꯦ ꯍꯣꯏꯅꯦ
ꯑꯩꯈꯣꯏ ꯐꯦꯃꯤꯅꯤꯁ ꯐꯦꯃꯤꯅꯤꯖꯝ ꯑꯗꯨꯝ ꯇꯧꯔ ꯂꯩꯔꯦ ꯈꯪꯕ꯭ꯔꯥ ꯑꯗꯨꯗꯨꯅ ꯏꯁꯥꯁꯦ ꯈꯤꯇꯪ ꯈꯪꯗꯦ ꯑꯍꯣꯡꯕ ꯈꯥꯔ ꯂꯥꯛꯑꯦ
ꯎꯝ ꯒ꯭ꯌꯥꯟ ꯃꯦꯟꯒ ꯇꯥꯗꯦꯗ
ꯑꯁꯦꯡꯕꯩꯅꯦ ꯅꯨꯄꯥꯅ ꯍꯥꯏꯕ ꯌꯥꯝ ꯏꯟꯒꯅꯨ
ꯏꯟꯗꯦꯍꯦ ꯀꯗꯥꯏꯗꯩꯅꯣ ꯏꯟꯗꯕꯒꯤ ꯀꯟꯅ ꯈꯠꯂꯤꯀꯥꯟ ꯈꯠꯅꯔꯤꯀꯥꯟ
ꯑꯦ ꯗꯨ ꯑꯣꯔ ꯗꯟ ꯒꯥꯏ ꯑꯤꯁ ꯈꯪꯉꯦ ꯑꯃ ꯗꯨ ꯑꯣꯔ ꯗꯣꯟ ꯃꯣꯏꯒꯤ ꯈꯪꯗꯦ ꯑꯦ ꯑꯩ ꯏꯪꯂꯤꯁ ꯉꯥꯡꯈ꯭ꯔꯦ
ꯑꯅꯤ ꯇꯧꯅꯦ ꯍꯥꯏꯌꯣ
ꯑꯁꯦꯡꯕꯩꯅꯦꯕ ꯅꯪ ꯉꯝꯅꯕ ꯍꯣꯠꯅꯧ ꯍꯥꯏꯕ ꯑꯩ ꯅꯨꯄꯥꯅ ꯉꯝꯕꯁꯤ ꯌꯥꯝ ꯁꯥꯎꯅꯤꯡꯉꯤ
ꯎꯝ ꯎꯝ ꯎꯝ ꯎꯝ ꯆꯠ ꯂꯣ ꯍꯦ ꯇꯅꯤꯡꯗꯦꯀꯣ
ꯉꯝꯍꯟꯗꯦꯃꯤ ꯑꯩ ꯀꯗꯥꯏꯗꯒꯤꯅꯣꯃꯤ ꯅꯪ ꯅꯤꯀꯣ ꯑꯩꯅ ꯀꯤꯖꯔꯤꯁꯦ
ꯅꯪ ꯀꯦꯔꯤꯗꯨꯗꯤ ꯅꯪ ꯅꯨꯄꯥ ꯀꯦꯔꯤꯗꯨꯗꯤ
ꯑꯩꯁ ꯑꯩꯗꯤ ꯁꯤ ꯃꯇꯥꯡꯁꯤꯅꯤ ꯌꯥꯗꯕ ꯃꯇꯥꯡꯗꯅꯤ
ꯎꯝ